ꯑꯣ ꯑꯗꯣ ꯀꯃꯥꯏꯟ ꯇꯧꯔꯒꯦ ꯀꯅꯥꯅ ꯅꯣꯏꯔꯒꯦ ꯅꯣꯢ ꯑꯍꯨꯝꯒꯤ ꯃꯔꯛꯇ ꯍꯥ ꯀꯅꯥꯅ ꯈ꯭ꯋꯥꯏ ꯃꯁꯥ ꯐꯩ ꯀꯅꯥꯗ ꯀꯅꯥꯗ ꯍꯪꯗꯣꯕ
ꯆꯪꯉꯛꯑꯣ ꯍꯣꯔꯦꯟ
ꯀꯅꯥ ꯀꯅꯥꯗ ꯍꯪꯉꫭ ꯍꯥꯏꯅꯣ
ꯅꯃꯥꯟꯅꯕꯤꯗꯥ
ꯀꯔꯝꯕ
ꯈꯪꯗꯦꯅꯦ ꯕꯦꯡꯇ ꯍꯪꯉꫭ
ꯍꯥꯥ
ꯑꯩꯗꯤ ꯈꯪꯗꯦꯕꯀꯣ
ꯍꯥ
ꯌꯨꯝꯒꯤ ꯃꯤꯗ ꯍꯪꯉꯣ ꯍꯥꯏꯕ
ꯂꯣꯏꯔꯦꯗ ꯂꯣꯏꯔꯦꯗ ꯐꯠꯇꯕ ꯑꯗꯨꯛ ꯀꯨꯏꯟ ꯇꯤꯟꯅꯔ ꯁꯤꯕꫭꯛ ꯍꯥꯏꯅꯤꯡꯗꯕ
ꯎꯝ
ꯐꯠꯇꯦꯀꯣ ꯐꯠꯇꯦ ꯁꯤ ꯍꯥꯏꯕ ꯌꯥꯗꯦ ꯂꯩꯕ꯭ꯔꯣ
ꯑꯣ ꯅꯪꯗꯤ ꯃꯁꯥ ꯐꯕ ꯐꯩꯌꯦ ꯍꯥꯏꯗꯥꯏ ꯉꯔꯥꯡ
ꯏꯁ ꯀꯗꯥꯏꯗ ꯐꯠꯇꯦꯗ ꯑꯩꯁ ꯀꯗꯥꯏ ꯏꯁꯥ ꯒꯥꯏꯅ ꯏꯁꯥ ꯐꯕ ꯍꯥꯏꯗꯨꯗꯤ ꯑꯩ ꯑꯣꯏꯗ꯭ꯔꯦꯗ ꯁꯣꯝ ꯅꯥꯀꯟꯗ
ꯑꯣ ꯍꯛꯆꯥꯡ ꯐꯅꯤꯡꯉꯥꯏꯁꯨ ꯃꯥꯟꯗꯦꯗ ꯃꯈꯣꯟꯗꯨꯀꯣ
ꯑꫭ ꯍꯣꯏ ꯑꫭ ꯍꯣꯏ ꯏꯟꯁꯄꯦꯛꯇꯔ ꯌꯨꯍꯦꯟꯕꯗꯣ ꯈꯪꯉꯤꯗꯅ
ꯎꯝ
ꯍꯅꯨꯕꯗꫭ ꯑꯗꯨꯒꯤ ꯐꯤꯕꯝꯅꯦ ꯑꯩ ꯇꯧꯔꯤꯖꯦ
ꯑꯣ ꯑꯗꯨꯗꯤ ꯑꯩ ꯑꯩꯅ ꯍꯦꯟꯒꯦꯔ ꯅꯪꯅ ꯍꯦꯟꯒꯦꯔ ꯈꯪꯗꯦꯅꯦ
ꯅꯣꯏꯅ ꯍꯦꯜꯂꯝꯅꯤ ꯅꯣꯏꯅ ꯍꯦꯟꯅ ꯐꯔꯝꯅꯤ ꯑꯩꯗꯤ ꯀꯗꯥꯏ ꯐꯠꯇꯦꯍꯦ ꯏꯁꯥꯗꯤ
ꯀꯗꯥꯥꯏꯗꯒꯤꯅꯣ ꯁꯇ꯭ꯔꯤꯡꯅ ꯀꯨꯞꯄꯒ ꯂꯩꯔꯦ ꯍꯥꯏꯔꯒ ꯁ꯭ꯇꯔꯤꯡꯗ
ꯑ ꯑꯁ ꯑꯗꯨꯗꯤ ꯃꯥꯟꯅꯒꯨꯝ ꯇꯧꯁꯜꯂꯛꯑꯦ ꯑꯈꫭꯏꯗ
ꯑꯈꯣꯏꯗꯤ ꯐꯠꯇꯦꯕ ꯏꯁꯥꯖꯦ ꯑꯗꯨꯝ ꯄꯥꯁꯨ ꯄꯥꯗꯕ ꯅꯣꯏꯁꯨ ꯅꯣꯏꯗꯕ ꯑꯗꯨꯒꯨꯝ ꯇꯪ ꯂꯩꯖꯕꯅꯦꯕ
ꯃꯌꯥꯝ ꯑꫭꯏꯔꯞꯅꯤꯗꯅ
ꯑꯣ ꯑꯗꯨꯗꯤ ꯀꯅꯥꯅ ꯈ꯭ꯋꯥꯏ ꯅꫭꯏꯕ ꯃꯔꯛꯇ ꯑꯗꯨꯗꯤ
ꯈꯪꯗꯤꯌꯦ
ꯑꯣ ꯑꯗꯨꯗꯤ ꯑꯃꯗꯣ ꯍꯣꯔꯦꯟ ꯍꯪꯒꯦ ꯁꯣꯏꯅ ꯍꯥꯏꯔꯛꯇ꯭ꯔꯕ ꯃꯥ
ꯑꯥ ꯑꯣ ꯅꯪꯅ ꯉꯝꯃꯦ ꯑꯗꯨꯅ ꯅꯪ ꯇꯧꯀꯣ ꯑꯩꯗꯤ ꯈꯪꯗꯦꯕ
ꯑꯩꯅ ꯉꯝꯃꯦ ꯉꯝꯗꯦ ꯉꯝꯗꯦ ꯑꯗꯨ ꯃꯥꯅ ꯊꯤꯔꯛꯀꯅꯦ ꯈꯪꯉꯦ ꯁꯨꯝ ꯃꯥꯏ ꯃꯥꯥꯏ ꯍꯧꯖꯤꯛ ꯑꯩꯅ ꯃꯥꯏ ꯋꯥꯔꯤ ꯐꯣꯡꯗꯣꯛꯑꯗꯝꯅꯤ ꯃꯥꯏ ꯋꯥꯔꯤꯗ ꯑꯩꯅ ꯋꯥꯔꯤ ꯑꯣꯏꯅ ꯏꯊꯣꯛꯑꯀꯣ ꯀꯩꯅꯣꯗ ꯑꯩꯅ ꯑꯥ ꯋꯥꯔꯤ ꯂꯤꯕꯗ ꯂꯤꯍꯜꯂꯗꯝꯅꯦ ꯌꯥꯝ ꯐꯖꯩ ꯃꯥꯏ ꯋꯥꯔꯤꯗꯣ ꯇꯥꯕꯗ ꯌꯥꯝꯅ ꯑꯩꯁꯣꯔꯤ ꯐꯖꯖꯥꯠꯅꯦ ꯃꯥꯏ ꯋꯥꯔꯤꯖꯦ ꯌꯥꯝ ꯐꯖꯩ ꯃꯥꯏ ꯈꯨꯟꯒꯤ ꯃꯣꯏ ꯈꯨꯟꯒꯤ ꯋꯥꯔꯤ ꯌꯥꯝ ꯐꯖꯒ꯭ꯔꯦ ꯑꯗꯨ ꯅꯣꯏ ꯈꯨꯟꯒꯤ ꯋꯥꯔꯤ ꯂꯤꯔꯛꯑꫭ ꯇꯥꯁꯦ ꯀꯝꯃꯥꯏ ꯀꯝꯃꯥꯏ ꯇꯧꯕꯅꫭ ꯅꯣꯏ ꯈꯨꯟꯗꯣ
ꯈꯪꯗꯦꯅꯦ ꯑꯈꯣꯏ ꯈꯨꯟꯒꯤ ꯋꯥꯔꯤꯗꯤ ꯂꯩꯇꯦ
ꯅꯣꯏ ꯈꯨꯟꯗ ꯍꯔꯥꯎꯐꯝ ꯂꯩꯕ꯭ꯔꯣ
ꯍꯥꯏꯗꯤ
ꯅꯣꯏ ꯈꯨꯟꯒꯤꯁꯨ ꯂꯥꯏ ꯍꯔꯥꯎꯕ ꯇꯧꯕ꯭ꯔꯣ
ꯍꯣꯏ ꯅꯩꯗ ꯂꯥꯏ ꯍꯔꯥꯎꯕ ꯇꯧꯋꯦ ꯉꯥꯏꯖꯔ ꯆꯥꯎꯅ ꯂꯩꯗ
ꯑꯣ ꯇꯧꯋꯦ
ꯍꯣꯏ ꯇꯧꯋꯦ ꯅꯨꯡꯉꯥꯏ ꯅꯨꯡꯉꯥꯏ
ꯑꯗꯨꯗ ꯖꯒꯣꯏꯒ ꯁꯥꯥ ꯊꯣꯛꯄ꯭ꯔꯥ
ꯃꯃꯥꯡꯉꯩ ꯊꯣꯛꯑꯝꯃꯦ ꯍꯧꯖꯤꯛꯇꯤ ꯑꯩ ꯌꯨꯝ ꯂꯩꯇ꯭ꯔꯦ ꯊꯥꯏꯅꯗꯩꯁꯨ ꯌꯨꯝ ꯂꯩꯇ꯭ꯔꯦ ꯑꯗꯨꯒꯤ ꯌꯥꯎ ꯐꯪꯗꯦꯕ ꯍꯥꯏꯗꯤ ꯑꯩꯅ ꯀ꯭ꯂꯥꯁ ꯏꯂꯚꯦꯟ ꯇꯨꯋꯦꯜꯞ ꯀꯥ ꯃꯇꯝꯗꯁꯨ ꯑꯥ ꯑꯦꯛꯖꯥꯝ ꯂꯩꯕꯒꯤꯀꯣ ꯌꯨꯝ ꯊꯣꯛꯇꯕ
ꯑꯣ
ꯑꯦ ꯍꯧꯖꯤꯁꯨ ꯌꯥꯎ ꯐꯪꯗꯦ
ꯈꯨꯟꯗꯗꯤ ꯂꯣꯏ ꯅꯃꯥꯟꯅꯕꯤ ꯇꯥ ꯂꯩꯔꯝꯃꯔꯣꯏ
ꯑꯣ
ꯑꯁ ꯂꯣꯏꯔꯦꯍꯦ ꯀꯩꯒꯤꯔꯥ ꯈꯔ ꯈꯔ ꯇꯤꯅꯧꯗꯅ
ꯗꯪꯗꯦꯗ
ꯈꯨꯟꯒꯤ ꯅꯃꯥꯟꯅꯕꯤ ꯑꯝꯇ ꯂꯩꯇ꯭ꯔꯕꯣ
ꯂꯩꯌꯦ ꯃꯣꯏ ꯑꯩꯕꯨ ꯌꯥꯎ ꯌꯥꯎꯃꯤꯟꯅꯁꯦ ꯍꯥꯏꯔꯁꯨ ꯎꯄꯥꯏ ꯂꯩꯇꯕ ꯑꯩꯗꯣ ꯅꯪꯅ ꯅꯠ ꯥꯊꯣꯛꯄ ꯌꯥꯗꯕ ꯀꯣ ꯏꯄꯥꯅꯁꯨ ꯈꯔ ꯏꯁꯇ꯭ꯔꯤꯛ ꯇꯧꯕ
ꯅꯪꯒꯤ ꯅꯨꯄꯥ
ꯏꯄꯥ ꯏꯄꯥ
ꯑꯣ ꯑꯩ ꯅꯪꯒꯤ ꯅꯨꯄꯥꯅ ꯇꯥꯎꯔꯦ ꯑꯩ ꯀꯩꯅꯣ ꯅꯪ ꯅꯨꯄꯥꯁꯦ ꯁ꯭ꯇ꯭ꯔꯤꯛ ꯑꯣꯏꯔꯗꯤ ꯅꯪ ꯀꯃꯥꯏꯅ ꯇꯧꯋꯦ ꯐꯖꯔꯦ ꯅꯪꯁꯦ ꯕꯦꯔꯥ ꯀꯥꯔꯦ ꯍꯥꯏꯒꯦ ꯇꯧꯅꯦ
ꯏꯄꯥ ꯏꯄꯥ
ꯑꯣ ꯏꯄꯥ ꯑꯣꯗꯤ ꯑꯣ ꯑꯩꯗꯤ ꯏꯄꯥ ꯍꯥꯏꯕꯗꯨꯗ ꯑꯩꯗꯤ ꯅꯨꯄꯥ ꯍꯥꯏꯅ ꯇꯔꯨꯔꯤꯅꯦꯕ ꯅꯨꯄꯥ ꯁ꯭ꯇ꯭ꯔꯤꯛ ꯑꯣꯏꯌꯦ
ꯑꯣ ꯀꯥꯏꯗꯦ ꯑꯈꯣꯏꯕꯁꯣ ꯅꯨꯄꯥꯅꯤꯅ
ꯍꯣꯏ ꯍꯣꯏ ꯍꯣꯏ ꯑꯩꯅ ꯍꯥꯏꯁꯤꯅ ꯅꯪꯒꯤ ꯅꯨꯄꯥ ꯅꯨꯄꯥ ꯍꯥꯏꯔꯛꯄꯅꯤꯅ ꯅꯪ ꯏꯄꯥ ꯍꯥꯏꯕꯗꯣ ꯑꯩꯗꯤ ꯅꯨꯄꯥꯁꯦ ꯇꯣꯉꯥꯟꯅ ꯅꯪꯒꯤ ꯈꯪꯅꯕꯗꯣ ꯄꯥꯒ ꯃꯥꯥꯜꯂꯨꯔꯕ ꯑꯩꯩꯅ ꯈꯜꯂꯤꯁꯤꯅ
ꯑꯣ
ꯈꯪꯅꯕ ꯅꯨꯄꯥꯅ ꯏꯁꯇ꯭ꯔꯤꯛ ꯑꯣꯏꯕꯒꯤ ꯅꯪꯅꯁꯨ ꯑꯁ ꯌꯥꯝꯅ ꯇꯣꯟꯅ ꯂꯩꯔꯕ꯭ꯔꯥ ꯍꯥꯏꯅ ꯈꯜꯂꯨꯔꯦ ꯑꯩꯗꯤ
ꯅꯪ ꯑꯗꯨꯃꯥꯏ ꯇꯧ ꯇꯧꯕꯤꯕ꯭ꯔꯥ ꯅꯪꯒꯤꯗ
ꯀꯗꯥꯏꯅꯣꯗ ꯍꯪꯉꯨ ꯑꯩꯈꯣꯏ ꯂꯩꯇꯦꯗ
ꯎꯝ
ꯉꯝꯈꯤꯒ꯭ꯔꯣꯏ ꯀꯩꯩ ꯑꯃ ꯀꯩ ꯑꯃ ꯃꯖꯥꯔꯨꯗꯣ ꯍꯪꯉꯨ
ꯑꯣ
ꯑꯃ ꯆꯤꯡ ꯃꯖꯥꯔꯨ ꯅꯠꯇꯕ ꯑꯦ ꯃꯖꯥꯔꯨ ꯅꯠꯇꯦ ꯑꯃ ꯆꯤꯡꯒꯤ ꯂꯩꯁꯥꯕꯤꯗꯣ
ꯑꯣ
ꯃꯉꯣꯟꯗ ꯍꯪꯉꯣ ꯍꯣꯏ ꯍꯣꯏ ꯑꯩꯅꯅꯦ ꯑꯩꯅ ꯉꯁꯥꯏ ꯍꯥꯏꯕꯗꯀꯣ ꯑꯩꯅ ꯅꯨꯄꯤ ꯁꯤꯗꯕ ꯅꯠꯇꯦ ꯑꯗꯨ ꯇꯧꯕꯅꯦ ꯍꯥꯏꯕꯗꯣ ꯃꯥꯁꯦ ꯉꯥꯛꯇꯪꯗꯤ ꯁꯥꯎꯅꯤꯡꯉꯦꯕꯀꯣ ꯑꯗꯣ ꯑꯩꯅ ꯐꯖꯅ ꯑꯦꯛꯁꯄ꯭ꯂꯦꯟ ꯇꯧꯕꯤꯈ꯭ꯔꯕꯅꯦ ꯅꯨꯄꯤ ꯁꯤꯗꯕꯗꯤ ꯅꯠꯇꯦ ꯍꯥꯏꯅ
ꯑꯣ ꯀꯔꯤ ꯃꯇꯥꯡꯗꯅꯣ
ꯅꯨꯄꯤ ꯍꯥꯏꯁꯦ ꯑꯣꯜ ꯅꯨꯄꯤ ꯑꯣꯜ ꯅꯨꯄꯤ ꯅꯨꯄꯤ
ꯎꯝ ꯑꯣ ꯑꯣ ꯑꯣ
ꯑꯗꯨꯒꯤꯅꯤꯗ
ꯑꯣ
ꯃꯥꯁꯦ ꯅꯨꯄꯥꯒꯤ ꯈꯔ ꯍꯥꯏꯔꯛꯄ ꯑꯩꯅ ꯑꯩ ꯅꯨꯄꯤ ꯁꯨꯃꯥꯏꯅ ꯍꯥꯏꯅ ꯇꯧꯕꯅꯤ ꯁꯨꯃꯥꯏꯅ ꯇꯧꯕꯅꯤ ꯀꯥꯏꯅꯀꯣ ꯋꯥꯔꯤ ꯈꯔ ꯂꯤꯁꯤꯟꯈ꯭ꯔꯦ ꯑꯩꯅ
ꯎꯝ
ꯑꯗꯨꯗꯩ ꯑꯩꯅ ꯁꯨꯃꯥꯏꯅ ꯇꯧꯕꯅꯤꯗ ꯍꯥꯏꯔꯦ ꯃꯥꯁꯨ ꯑꯣ ꯒ꯭ꯌꯥꯟ ꯇꯥꯔꯦ ꯒ꯭ꯌꯥꯟ ꯇꯥꯔꯦ ꯍꯥꯏꯔꯛꯑꯦ
ꯎꯝ
ꯑꯠꯆꯥ ꯑꯗꯨꯅꯦ ꯑꯩꯅ ꯍꯧꯖꯤꯛꯀꯤ ꯅꯪ ꯅꯪꯒꯤ ꯏꯄꯥ ꯏꯄꯥ ꯁ꯭ꯇ꯭ꯔꯤꯛ ꯌꯥꯝ ꯑꯣꯏꯌꯦ ꯍꯥꯏꯗꯤ ꯅꯨꯄꯥ ꯍꯥꯏ ꯅꯨꯄꯥꯗꯣ ꯁ꯭ꯇ꯭ꯔꯤꯛ ꯌꯥꯝ ꯑꯣꯌꯦ ꯇꯥꯔꯨꯔꯦ ꯀꯩꯅꯣ ꯑꯩꯅ ꯈꯜꯂꯦ ꯅꯪꯅ ꯅꯪ ꯍꯥꯏꯗ꯭ꯔꯤꯉꯩꯗ ꯀꯩꯅꯣ ꯁꯤ ꯅꯨꯄꯤꯁꯤꯕꯨ ꯃꯥꯏ ꯅꯨꯄꯥꯅ ꯈꯪꯅꯕ ꯂꯩꯇꯤ ꯁ꯭ꯇ꯭ꯔꯤꯛ ꯑꯣꯏꯔꯤ ꯃꯥꯁꯦ ꯌꯥꯝꯅ ꯅꯨꯄꯥꯒꯤ ꯃꯈꯥꯗ ꯌꯥꯝ ꯂꯩꯌꯦꯅ ꯁꯦꯡꯅ ꯈꯜꯂꯨꯕꯩꯅꯤꯀꯣ
ꯎꯝ ꯏꯄꯥꯅꯦ ꯏꯞꯥ ꯏꯄꯥ
ꯑꯣ ꯑꯣ ꯐꯩ ꯐꯩ ꯏꯄꯥꯍꯣꯏ ꯁꯇ꯭ꯔꯤꯛ ꯑꯣꯏꯔꯤꯗꯣ ꯌꯥꯝ ꯐꯔꯕꯅꯦ
ꯑꯣ ꯌꯥꯝ ꯐꯩꯌꯦ ꯀꯥꯏ ꯐꯕꯅꯣ
ꯑꯦ ꯐꯔꯤ ꯁꯇ꯭ꯔꯤꯛ ꯑꯣꯏꯔꯤꯗꯣ ꯐꯩ ꯍꯥꯏꯒꯦ ꯂꯩꯇ꯭ꯔꯒ ꯍꯔꯥꯎꯒꯦ ꯂꯩꯇ꯭ꯔꯒ ꯏꯁ ꯂꯣꯏꯔꯦꯍꯦ
ꯅꯪꯁꯨ ꯑꯃꯔꯛ ꯂꯥꯛꯑꯣ ꯑꯗꯨ ꯑꯣꯏꯔ ꯂꯥꯛꯑꯣꯀꯣ ꯑꯗꯨꯒ ꯈꯪꯒꯅꯤ
ꯀꯥꯏ ꯂꯥꯛꯇꯣꯏꯕ ꯅꯣꯏꯗ
ꯍꯣꯏ ꯅꯪꯅ ꯑꯩꯒꯤ ꯄꯨꯟꯁꯤ ꯑꯃꯔꯛ ꯑꯣꯏꯔꯣ ꯑꯗꯨꯒ ꯈꯪꯅꯤ ꯍꯥꯏꯕ
ꯏꯁ ꯌꯥꯔꯦ ꯌꯥꯔꯦ ꯅꯨꯄꯤ ꯑꯣꯏꯅꯤꯡꯗꯦ
ꯎꯝ
ꯅꯨꯄꯤ ꯑꯣꯏꯕꯁꯦ ꯋꯥꯕꯅꯦ
ꯑꯣ ꯅꯨꯄꯤ ꯑꯣꯏꯅꯤꯡꯗꯦ ꯍꯥꯏꯁꯦ ꯀꯩ ꯃꯔꯝꯒꯤꯅꯣ
ꯅꯨꯄꯤ ꯑꯣꯏꯔꯗꯤ ꯅꯨꯄꯤ ꯑꯣꯏꯔꯗꯣ ꯍꯌꯦꯡ ꯃꯌꯨꯝ ꯃꯀꯩ ꯄꯥꯜꯂꯗꯤ ꯀꯣꯜ ꯂꯤꯛ ꯐꯦꯡꯕ ꯆꯥꯛ ꯊꯣꯡ ꯄꯤꯊꯣꯡ ꯑꯗꯨꯝ ꯑꯗꯨꯝ ꯇꯧ ꯂꯩꯔꯛꯀꯅꯤ ꯇꯟꯗ꯭ꯔꯣ
ꯎꯝ
ꯊꯕꯛ ꯇꯧ ꯊꯕꯛ ꯇꯧꯊꯣꯛꯈ꯭ꯔꯗꯤ ꯐꯩꯌꯦꯕ ꯥꯅꯨꯄꯤꯗꯣ ꯇꯧꯗ꯭ꯔꯒꯗꯤ ꯌꯨꯝꯒꯤ ꯀꯨꯞꯅꯣꯝ ꯑꯣ ꯑꯠꯆꯥ ꯒꯤꯌꯥꯟ ꯇꯥꯕ꯭ꯔ
ꯑꯣ ꯇꯥꯏꯌꯦ ꯇꯥꯏꯌꯦ
ꯑꯣ ꯀꯥꯏ ꯑꯣ ꯗꯣ ꯆꯤꯡꯈ꯭ꯔꯦ ꯃꯥꯁꯦ ꯀꯩꯅꯣꯝꯁꯦ ꯑꯣ ꯅꯒ ꯆꯤꯡꯒꯤ ꯍꯥ
ꯀꯩꯅꯣꯝꯃ ꯈꯪꯉꯦꯕ ꯑꯗꯨꯒꯤ
ꯀꯔꯤ ꯀꯔꯤ ꯀꯔꯤꯒꯤ ꯀꯩꯅꯣꯝ ꯍꯪꯕ
ꯅꯨꯄꯤ ꯊꯕꯛ ꯇꯧꯗ꯭ꯔꯗꯤ ꯏꯃꯨꯡꯒꯤ ꯊꯕꯛ ꯇꯧꯍꯜꯂꯦ ꯍꯥꯏꯕꯁꯦ
ꯑꯁ ꯌꯥꯝ ꯅꯠꯇꯦ ꯑꯩꯅ ꯍꯥꯏꯕꯗꯤ ꯍꯧꯖꯤꯛ ꯐꯤꯂꯝꯗ ꯌꯥꯝ ꯇꯧꯅꯗ꯭ꯔꯣ ꯐꯤꯂꯝꯗꯁꯨ ꯂꯝꯗꯒꯤ ꯑꯣꯏꯗ꯭ꯔꯦꯅꯦ ꯍꯥꯏꯔꯤꯁꯦ ꯐꯤꯂꯝꯗꯁꯨ ꯌꯥꯝ ꯇꯧꯅꯗ꯭ꯔꯣ ꯅꯨꯄꯤ ꯊꯥꯏꯅꯉꯩꯗ ꯍꯧꯖꯤꯛꯄꯨꯗꯤ ꯌꯥꯝ ꯇꯝꯍꯜꯂꯝꯅꯤꯕ ꯅꯨꯄꯤꯁꯤꯡꯗ ꯂꯥꯏꯔꯤꯛ ꯂꯥꯏꯁꯨ ꯊꯥꯏꯅꯉꯩꯒꯤ ꯐꯤꯂꯝꯗꯗꯤ ꯌꯦꯡꯉꯣ ꯑꯗꯨ ꯌꯥꯎꯕ ꯃꯣꯏꯒꯤꯗꯣ ꯊꯥꯅꯤꯡꯉꯩ ꯇꯝꯃꯛꯄ ꯇꯣ ꯎꯊꯣꯔꯛꯏꯅꯦꯕ ꯊꯥꯏꯅꯉꯩꯗꯗꯤ ꯅꯨꯄꯤꯁꯤꯡ ꯂꯥꯏꯔꯤꯛꯁꯨ ꯑꯃꯇ ꯇꯝꯍꯟꯗꯕꯤ ꯊꯕꯛ ꯏꯪꯈꯥꯡ ꯁꯨꯍꯜꯂ ꯑꯗꯨꯝ ꯂꯩꯍꯟꯕꯗꯣ ꯍꯧꯖꯤꯛꯄꯨꯗꯤ ꯋꯥꯈꯜ ꯂꯣꯏ ꯇꯥꯟꯅꯔꯕꯅꯦ ꯑꯗꯨꯃꯥꯏꯅ ꯇꯧꯗꯤ ꯇꯧꯅꯗ꯭ꯔꯕꯅꯤ ꯀꯣ ꯑꯩꯅ ꯅꯨꯄꯤ ꯑꯣꯏꯕ ꯅꯨꯄꯤ ꯑꯣꯏ ꯅꯨꯡꯉꯥꯏꯕ ꯅꯨꯄꯤ ꯑꯣꯏ ꯇꯟꯕ ꯍꯥꯏꯔꯒꯗꯤ ꯅꯨꯄꯤ ꯈꯟ ꯈꯔ ꯇꯟꯖꯩ ꯅꯨꯄꯥ ꯑꯣꯏꯅ ꯄꯝꯖ ꯋꯥꯅꯤꯗ
ꯎꯝ
ꯑꯗꯨꯒꯤꯅꯤꯗ
ꯎꯝ ꯅꯪ ꯀꯔꯤ ꯌꯦꯟꯁꯥꯡ ꯆꯥꯕ꯭ꯔꯣ ꯉꯁꯤꯗꯤ
ꯉꯁꯤꯁꯦ ꯀꯩꯅꯣꯗꯣ ꯌꯣꯡꯆꯥꯛ ꯌꯣꯡ ꯃꯣꯡꯆꯥꯛꯀ ꯀꯣꯕꯤꯒ ꯑꯂꯨꯒ ꯊꯣꯡꯕ
ꯑꯃꯨꯛꯀ ꯑꯃꯨꯛꯀ
ꯌꯣꯡꯆꯥꯛꯅꯦ ꯀꯣꯕꯤꯅꯦ ꯑꯂꯨꯅꯦ ꯊꯣꯡꯕꯣ
ꯎꯝ
ꯥꯌꯣꯡꯆꯥꯛ ꯀꯣꯕꯤ ꯑꯂꯨ ꯊꯣꯡꯕ
ꯑꯥ ꯅꯪꯗꯤ ꯆꯥꯕ꯭ꯔꯣ
ꯆꯥꯏꯌꯦ ꯃꯔꯨ
ꯑꯣ
ꯊꯣꯡꯕꯩ ꯁꯨꯃꯥꯏꯅ ꯊꯣꯡꯕꯒꯤ ꯃꯔꯨꯗꯤ ꯆꯥꯗꯦ ꯑꯗ ꯑꯩꯅꯥ ꯆꯥꯕꯗꯤ ꯁꯤꯡꯖꯨꯒꯨꯝꯕꯗꯤꯇꯪ ꯆꯥꯏ ꯁꯨꯃꯥꯏꯅ ꯊꯣꯡꯕꯒꯤ ꯃꯔꯨꯗꯤ ꯆꯥꯗꯦ
ꯎꯝ ꯆꯥꯒꯅꯨꯍꯦ
ꯇꯥꯅꯤꯡꯗꯦꯍꯦ ꯁꯤꯡꯨꯒꯨꯝꯕꯗ ꯗꯪꯗꯤ ꯆꯥꯏꯀꯣ
ꯎꯝ
ꯌꯣꯡꯆꯥꯛ ꯁꯤꯡꯖꯨ ꯀꯥꯏꯅ ꯃꯥꯥꯏ ꯀꯣꯚꯔ ꯃꯊꯛꯀꯤ ꯀꯣꯕꯔꯗꯣ ꯑꯗ ꯑ ꯑꯣ ꯍꯣꯏ ꯃꯥꯅꯟ ꯃꯥꯅꯩ ꯃꯥꯅꯩ ꯃꯥꯅꯩ ꯊꯝꯁꯞ
ꯎꯝ ꯎꯝ
ꯑꯗꯨꯒꯨꯝꯕꯩ ꯆꯥꯏ ꯑꯗꯨꯒ ꯃꯔꯨ ꯑꯗꯨꯃꯥꯏꯅ ꯆꯥꯕꯁꯦ ꯍꯩꯅꯗꯦꯕ ꯑꯗꯨꯃꯥꯏꯅ ꯆꯥꯕꯗꯣ ꯇꯜꯂꯦꯕ ꯑꯗꯨ ꯃꯥꯏꯅ ꯍꯩꯅꯗꯦ ꯑꯩ
ꯍꯣꯏ
ꯁꯤꯡꯖꯨꯒꯨꯝꯕꯗꯨꯗꯤ ꯌꯥꯝ ꯄꯥꯝꯃꯦ ꯁꯤꯡꯖꯨꯒꯨꯝꯕꯗꯤ ꯀꯥꯡꯉꯧ ꯈꯔ ꯃꯣꯔꯣꯛ ꯁꯥꯔꯞ ꯇꯧꯔꯒ ꯁꯦꯝꯃ ꯆꯥꯕꯗꯤ ꯍꯥꯎꯋꯤꯗꯅ
ꯑꯧ
ꯑꯗꯨꯅꯦ ꯑꯗꯨꯏ ꯃꯍꯥꯎ ꯈꯪꯉꯤꯗꯨꯅꯤ ꯍꯣꯏ
ꯎꯝ
ꯑꯗꯨꯏ ꯅꯣꯏ ꯅꯪꯒꯤ ꯄꯥꯔ ꯅꯪꯒꯤ ꯃꯔꯨꯞꯁꯤꯡꯗꯤ ꯂꯣꯏ ꯆꯥꯔꯝꯒꯅꯤ
ꯑꯧ ꯑꯧ ꯅꯪꯁꯨ ꯈꯪꯕ꯭ꯔꯣ ꯑꯣ
ꯈꯪꯗꯦꯍꯦ ꯑꯩꯗꯤ ꯆꯥꯏ ꯍꯥꯏꯕꯗꯤ
ꯑꯧ ꯑꯣ ꯑꯣ ꯑꯣ
ꯆꯥꯏ ꯍꯥꯏꯕꯗꯤ ꯈꯪꯗꯦ ꯑꯗꯣ ꯆꯔꯝꯒꯅꯤ ꯍꯥꯏꯕ ꯋꯥꯅꯤꯗ ꯃꯣꯏꯗꯤ
ꯑꯣ ꯆꯥꯏ ꯍꯥꯏꯝꯅꯤ
ꯆꯥꯏꯌꯦ
ꯑꯥ
ꯑꯧ ꯑꯧ ꯅꯪꯒꯤ ꯃꯈꯣꯟꯁꯦ
ꯑꯥꯎ
ꯀ꯭ꯔꯤꯒꯤꯅꯣ ꯁꯨꯝ ꯁꯨꯝ ꯀꯨꯏꯁꯜꯂꯑꯒ ꯆꯤꯡꯒꯤ ꯏꯆꯦ ꯏꯆꯟ ꯃꯥꯜꯂꯛꯏꯁꯦ ꯀꯃꯥꯏ ꯇꯣꯏꯅꯣ
ꯅꯠ
ꯀꯔꯤꯒꯤꯅꯣ ꯀ꯭ꯔꯤꯒꯤꯅꯣ
ꯈꯪꯗꯦꯍꯦ
ꯀꯨꯏꯔ ꯀꯨꯏꯔꯒ ꯅꯪ ꯆꯤꯡꯒꯤ ꯏꯆꯦ ꯏꯆꯟ ꯃꯈꯣꯟ ꯃꯥꯟ ꯁꯨꯝ ꯃꯟꯁꯜꯂꯛꯑꯦꯕꯣ
ꯅꯪ ꯑꯥ ꯈꯟꯕꯗꯨꯗꯩ ꯑꯣꯏꯔꯝꯅꯤ
ꯑꯣꯏꯔꯝꯅꯤꯗꯤ ꯑꯣꯏꯔꯕꯅꯤ ꯑꯣꯏꯔꯕ ꯅꯪ ꯃꯤꯛꯁꯂ ꯍꯥꯏꯔꯣ ꯃꯤꯛꯁ ꯇ ꯍꯥꯏꯔꯑꯣ ꯅꯪ
ꯎꯝ ꯍꯣꯔꯦꯟ ꯅꯪꯒꯤ ꯁꯨꯔꯦꯀꯣ ꯇꯧꯔꯛꯄꯗꯣ ꯎꯨꯝ ꯇꯥꯑꯣꯀꯣ
ꯑꯩꯒꯤ ꯔꯦꯀꯣꯔꯗ ꯇꯧꯔ ꯇꯥꯎꯑꯣꯕ
ꯑꯥ
ꯑꯗꯣ ꯑꯩ ꯀꯝꯇ ꯍꯪꯒꯦꯅꯦ ꯑꯩ ꯀꯣꯟꯖꯦ ꯇꯥꯕꯗꯅꯦ ꯑꯩꯅꯗꯤꯀꯣ ꯌꯥꯝꯅ ꯍꯉꯣꯏꯒꯨꯝꯕ ꯈꯣꯡꯕ ꯌꯥꯝ ꯃꯥꯟꯕ ꯑꯣ ꯏꯁꯟꯅꯀꯣ ꯑꯗꯨꯝ ꯃꯥꯟꯕ꯭ꯔꯕ
ꯃꯥꯟꯗꯦꯗꯥ ꯌꯥꯝ ꯊꯨꯏꯌꯦ ꯋꯥ ꯉꯥꯡꯕꯗꯤꯀꯣ
ꯑꯣ ꯋꯥꯕꯨꯗꯤ ꯈꯔ ꯉꯥꯡꯕꯗ ꯌꯥꯝ ꯊꯨꯒꯟꯕꯅꯦꯕꯀꯣ ꯑꯩꯖꯦ ꯑ ꯇꯞ ꯇꯞ ꯉꯥꯡꯕꯗꯣ ꯑꯩ ꯍꯩꯅꯗꯕ ꯑꯩ ꯇꯞꯅ ꯉꯥꯡꯕꯗꯣ ꯌꯥꯝ ꯍꯩꯅ ꯍꯩꯅ ꯇꯦꯕ ꯑꯩ ꯋꯥ ꯉꯥꯡꯕ ꯑꯃ ꯇꯧꯔꯁꯨ
ꯑꯃꯔꯛ ꯇꯞꯅ ꯉꯥꯡꯉꯨꯅꯦ
ꯑꯗꯨꯕꯨꯔꯣ
ꯑꯥ
ꯇꯞꯅ ꯇꯞꯅ ꯇꯞꯅ ꯉꯥꯡꯕꯗꯣ ꯑꯩ ꯈꯔ ꯇꯟꯕ ꯍꯥꯏꯇꯥꯔꯦ ꯊꯨꯅ ꯊꯨꯅ ꯉꯥꯡꯕꯁꯤꯅ ꯈꯔ ꯅꯨꯡꯉꯥꯏꯌꯦꯕꯀꯣ ꯑꯩꯗꯤ ꯆꯠ ꯆꯠ ꯆꯠ ꯇꯠ ꯁꯠ ꯁꯠ ꯁꯠ ꯍꯥꯟꯅ ꯐꯕ
ꯑꯩꯁꯦ ꯋꯥ ꯉꯥꯡꯕ ꯌꯥꯝ ꯊꯨꯔꯛꯄ ꯃꯤꯅꯤꯍꯦ
ꯍꯣ ꯍꯣꯏ ꯑꯩꯗꯤ ꯋꯥ ꯉꯥꯡꯕ ꯊꯨꯔꯒꯅ ꯈꯔ ꯅꯨꯡꯉꯥꯏꯑꯦꯕ ꯑ ꯍꯣ ꯍꯣꯏ ꯉꯥꯏꯕꯗꯤ ꯌꯥꯝ ꯋꯥꯏꯗꯅꯥ
ꯑꯣ
ꯗꯨꯕꯅꯤꯗ ꯑꯩꯅ ꯈꯔ ꯊꯨꯕ ꯄꯥꯝꯕꯩ ꯋꯥꯅꯤꯗꯥ
ꯍꯣ ꯍꯣꯏ ꯊꯨꯕꯅ ꯐꯩꯗ ꯇꯞꯅ ꯇꯞꯅ ꯉꯥꯡꯕ ꯋꯥꯕꯅꯦ ꯇꯥꯕ
ꯒ꯭ꯌꯥꯟꯗꯤ ꯇꯥꯕ꯭ꯔꯣ ꯇꯥꯕ꯭ꯔꯣ ꯑꯩ ꯉꯥꯡꯕꯗꯣ ꯊꯨꯕꯗꯣ ꯑꯗꯣ ꯃꯣꯏꯌꯦ ꯇꯥꯔꯛ ꯃꯣꯏ ꯇꯥꯔꯝꯒꯗ꯭ꯔꯥ ꯑꯗꯨꯗꯤ ꯑꯩꯅ ꯊꯨꯅ ꯊꯨꯅ ꯑꯗꯨꯝ ꯉꯥꯡꯕꯗꯣ
ꯈꯪꯗꯦ
ꯑꯗꯨꯅꯦ ꯑꯩꯁꯨ ꯈꯜꯂꯤꯁꯦ ꯍꯧꯖꯤꯛꯇ ꯈꯜ ꯍꯧꯖꯤꯛꯇ ꯈꯜꯂꯛꯏꯖꯦ
ꯑꯪ
ꯑꯁ ꯑꯗꯨꯅꯤꯅꯦ ꯑꯩꯅ ꯈꯜꯂꯤ ꯍꯖꯤꯛꯇꯅꯦ ꯊꯣ ꯑꯩ ꯊꯨꯗꯤ ꯊꯨꯕꯅꯦꯕꯀꯣ ꯏꯁꯥꯗ ꯈꯪꯉꯦꯕ ꯍꯥꯏꯗꯤ ꯃꯤ ꯉꯥꯡꯕꯗ ꯑꯩꯅ ꯍꯥꯏ ꯏꯃꯥꯟꯅꯕꯁꯤꯡꯖꯨ ꯍꯥꯏꯌꯦ ꯅꯪ ꯋꯥꯗꯣ ꯑꯩ ꯉꯥꯡꯏꯗꯣ ꯈꯪꯍꯧꯗ꯭ꯔꯦꯅ ꯍꯦꯇ ꯍꯥꯏꯔꯛꯄ ꯌꯥꯎꯋꯦꯕ
ꯎꯝ
ꯑꯗꯨꯅꯦ ꯑꯩꯅ ꯈꯜꯂꯤꯁꯦ ꯑꯗꯨ ꯃꯣꯏ ꯉꯁꯥꯏꯈꯩ ꯃꯣꯏꯒꯤ ꯑꯟ ꯃꯅꯤꯡ ꯈꯣꯏ ꯂꯣꯟꯁꯤꯔ ꯐꯥꯎꯕ ꯈꯪꯗꯕ ꯈꯪꯕꯨ ꯈꯪꯉꯁꯨ ꯍꯦꯟꯅ ꯈꯪꯗꯕ ꯌꯥꯎꯔꯝꯒꯅꯤ ꯑꯗꯨꯏꯖꯨ ꯊꯨꯕꯅꯤꯅꯦ ꯀꯃꯥꯏꯅ ꯇꯧꯗꯣꯏꯅꯣꯅ ꯑꯩ ꯈꯥꯝꯃꯣꯏꯗ꯭ꯔꯥ ꯁꯤꯅꯤ ꯈꯜꯂꯑꯦ ꯑꯩꯌꯥꯛꯖꯦ
ꯍꯣꯔꯦꯟ ꯍꯪꯉꯨꯀꯣ ꯃꯣꯏꯗ
ꯍꯩꯁ ꯁꯤ ꯈꯪꯉꯝꯗꯧ ꯃꯥꯟꯁꯜꯂꯛꯇ꯭ꯔꯦ ꯃꯣꯏꯗꯣ ꯐꯖꯅ
ꯁꯥꯟꯅꯕꯨꯗꯤ ꯁꯥꯟꯅꯩꯑꯦꯕꯗꯣ ꯃꯅꯨꯡ ꯍꯨꯠꯅ ꯑꯩꯅꯒ ꯍꯥꯏꯔꯗꯤ ꯌꯥꯝ ꯊꯨꯕꯗꯣ ꯌꯥꯎꯕꯗꯣ ꯎꯪ ꯎꯪ ꯍꯥꯏꯒꯗꯧ ꯑꯣꯏꯔꯝꯃꯗꯤ
ꯑꯣ ꯈꯪꯉꯤꯗꯥ ꯈꯪꯕꯅꯦ
ꯃꯥꯗꯣ ꯎ ꯎꯪ ꯍꯥꯏꯕ ꯌꯥꯎꯋꯦꯕ ꯑꯗꯨ ꯎ ꯎꯡ ꯍꯥꯏꯕꯗꯨ ꯖꯒꯥꯗꯨꯗꯤ ꯈꯪꯉꯝꯗꯕ ꯌꯥꯎꯝꯃꯗꯤ ꯀꯃꯥꯏꯅ ꯇꯧꯕꯥ ꯑꯗꯨꯅꯤꯅꯦ ꯑꯗꯣ ꯑꯩ ꯆꯤꯡꯅꯔꯦ ꯑꯝꯇ ꯈꯪꯍꯧꯗ ꯌꯥꯔꯣꯏ ꯃꯗꯨ ꯈꯪꯗꯗꯤ ꯏꯨꯁꯣꯏ ꯁꯣꯏꯅꯔꯅꯤ ꯈꯪꯗꯕꯤꯗ ꯎꯝ ꯎꯝ ꯍꯣꯏ ꯋꯥ ꯇꯦ ꯑ ꯉꯁꯥꯏ ꯃꯥ ꯑꯩꯁꯨ ꯉꯥꯡꯈꯩ ꯉꯥꯡꯉꯒ ꯋꯥ ꯉꯥꯡꯉꯒ ꯃꯥ ꯀꯩꯝꯇ ꯈꯪꯉꯝꯗ꯭ꯔꯗꯤ ꯀꯃꯥꯏꯅ ꯇꯧꯅꯤ ꯅꯠꯇ꯭ꯔꯣ
ꯍꯣꯏ
ꯑꯗꯨꯅ ꯈꯔ ꯈꯪꯍꯜꯂ ꯏꯁ ꯈꯪꯉꯤꯔꯥ ꯈꯪꯗ꯭ꯔꯁꯨ ꯑꯝꯇ ꯐꯖꯅ ꯍꯪꯗꯣꯛꯍꯧꯕꯅꯗꯤ ꯐꯅꯤ ꯅꯣꯏ ꯑꯩꯈꯣꯏꯕꯨꯗꯤ ꯈꯪꯅꯅꯤ ꯑꯩꯈꯣꯏ ꯅꯣꯏꯗꯤ ꯃꯁꯦꯟꯗꯨ ꯈꯪꯅꯅꯤꯅ
ꯑꯣ
ꯃꯥꯗꯤ ꯇꯣꯝꯇ ꯑꯩꯅ ꯖꯔ ꯍꯥꯏꯕꯗ ꯅꯪꯕꯨꯗꯤ ꯑꯩꯅ ꯊꯨꯅ ꯍꯥꯏꯔꯁꯨ ꯈꯪꯏ ꯑꯗꯣ ꯍꯥꯟꯅ ꯑꯊꯨꯕ ꯃꯁꯦꯟ ꯑꯣꯏꯕꯅꯤꯅ ꯑꯗꯣ ꯑꯊꯨꯗꯕ ꯃꯁꯦꯟ ꯈꯔ ꯇꯞꯄ ꯃꯤ ꯑꯣꯏꯔꯗꯤ ꯀꯔꯤ ꯍꯥꯏꯅꯣ ꯑꯃꯨꯛ ꯍꯜꯂꯛꯑꯣ ꯍꯥꯏꯔꯛꯀꯅꯤꯕ
ꯊꯨꯕꯅꯦ ꯌꯥꯝꯅ
ꯑꯗꯨꯅꯤ ꯑꯗꯣ ꯑꯩ ꯈꯣꯟꯁꯦ ꯍꯉꯣꯏꯗꯤ ꯈꯣꯡꯕꯗꯧ ꯈꯣꯡꯕ ꯃꯥꯟꯗꯦꯀꯣ ꯃꯥꯟꯕ꯭ꯔꯣ
ꯃꯟꯗꯦ ꯃꯟꯗꯦ
ꯑꯩꯒꯤ ꯍꯦꯛꯇ ꯃꯥꯟꯕꯀꯣ ꯑꯗꯨ ꯃꯤꯅꯟꯁꯨ ꯑꯩꯋꯥꯈꯟꯗꯁꯨ ꯃꯤ ꯈꯟꯕ ꯈꯟꯗꯕ ꯅꯠꯇꯦ ꯈꯣꯟꯖꯦ ꯋꯣ
ꯎꯝ
ꯍꯪꯉꯣꯏꯒꯤ ꯑꯗꯨꯃꯥꯏꯅ ꯃꯥꯟꯄ ꯃꯥꯟꯗꯤ ꯃꯥꯟꯃꯥꯜꯂꯦ ꯅꯣꯏꯅ ꯑꯃꯨꯛ ꯈꯣꯟꯁꯦ ꯀꯩꯅꯣꯒꯤ ꯃꯈꯣꯟ ꯌꯥꯝ ꯃꯥꯟꯕ ꯄꯨ ꯄꯨꯁꯄꯔꯥꯅꯤ ꯃꯈꯣꯟꯕꯨ ꯃꯥꯜꯂꯤ ꯅꯣꯏꯁꯦ
ꯑꯥꯎ
ꯃꯥꯂꯦ ꯅꯪ ꯏꯁꯩꯁꯛ ꯏꯁꯩ ꯏꯁꯩ ꯃꯆꯥ ꯑꯃꯇ ꯁꯛꯂꯛꯑꯣ ꯑꯗꯨꯗꯤ ꯑꯗꯨꯔꯣ ꯀꯩꯅꯣꯝꯇꯪ ꯆꯥꯔꯒꯦ ꯃꯣꯃꯣ ꯑꯣꯏꯅ ꯆꯥꯔꯁꯦ
ꯑꯗꯨꯗꯤ ꯑꯩ ꯌꯥꯝ ꯆꯥꯟꯅꯔꯦꯀꯣ ꯑꯗꯨꯗꯤ ꯑꯧ ꯆꯥꯃꯤꯟꯅꯔꯁꯤꯀꯣ ꯍꯣꯔꯦꯟ
ꯄꯤꯖꯨ ꯄꯤꯖꯔꯣꯏꯗꯕꯗ ꯍꯨꯡ
ꯅꯦꯄꯥꯂꯤ ꯃꯣꯃꯣ ꯑꯍꯥꯎꯕ ꯂꯩꯉꯣ
ꯑꯣ ꯅꯤꯄꯥꯂꯤ ꯃꯣꯃꯣ ꯑꯍꯥꯎꯕ ꯅꯊꯟꯗ ꯆꯥꯔꯦ ꯑꯩꯅ ꯁꯣꯝ ꯅꯥꯀꯟꯗ